ꯑꯥ
ꯎꯝ
ꯍꯜꯂꯣ ꯍꯜꯂꯣ
ꯇꯥꯕ꯭ꯔꯣ
ꯍꯜꯂꯣ
ꯇꯥꯏꯌꯦ ꯇꯥꯗ꯭ꯔꯣ ꯑꯥ ꯀꯩꯗꯧꯔꯤꯅꯣ
ꯍꯥꯥ
ꯀꯩꯗꯧꯔꯤꯅꯣ
ꯁꯨꯝ ꯐꯝꯔꯒ ꯂꯩꯌꯦꯗ ꯅꯪꯗꯤ
ꯑꯩꯖꯨ ꯁꯨꯝ ꯐꯝꯃ ꯆꯛꯇꯤ ꯆꯥꯔꯕꯣ
ꯎꯝ ꯆꯥꯗ꯭ꯔꯤꯗ ꯊꯦꯡꯅ ꯍꯧꯒꯠꯄꯅꯤꯅ
ꯑꯁ ꯊꯣꯡꯗꯤ ꯊꯣꯡꯉꯕꯣ
ꯑꯥ ꯊꯣꯡꯕꯤꯈ꯭ꯔꯦ ꯉꯁꯤꯒꯤꯗꯤ
ꯀꯩ ꯃꯊꯦꯜ ꯑꯣꯏꯅ ꯊꯣꯡꯒꯦ
ꯑꯁ ꯉꯁꯤꯁꯦ ꯀ꯭ꯔꯤꯔ ꯁꯣꯏ ꯎꯁꯣꯏ ꯎꯁ ꯎꯁꯣꯏ ꯎꯁꯣꯏ ꯊꯣꯡꯕ ꯑꯃ ꯑꯗꯨꯒ ꯏꯁꯀ꯭ꯋꯥꯁ ꯆꯝꯐꯨꯠ ꯑꯃ
ꯍꯥꯎꯒꯅꯤꯍꯦ ꯎꯁꯣꯏꯗꯤ ꯑꯩꯒꯤ ꯐꯦꯚꯣꯔꯥꯏꯠꯅꯦ
ꯆꯥꯔꯀꯥꯟꯗ ꯈꯪꯪꯔꯛꯀꯅꯤ
ꯅꯨꯡꯁꯥ ꯁꯥꯗ꯭ꯔꯣ
ꯑꯥ ꯀꯌꯥꯃꯨꯛ ꯁꯥꯕ꯭ꯔꯥ ꯉꯁꯤꯁꯦ ꯌꯥꯝ ꯁꯥꯏꯌꯦ
ꯉꯁꯤꯗꯤ ꯉꯁꯤ ꯑꯁꯤꯗꯗꯤ ꯌꯥꯝ ꯁꯥꯗꯕ ꯅꯨꯡꯁꯤꯠ ꯌꯥꯝ ꯁꯤꯠ ꯂꯦ ꯉꯁꯤ
ꯑꯁ ꯁꯤꯗꯤ ꯌꯥꯝꯅ ꯍꯨꯃꯥꯡ ꯍꯨꯃꯥꯡ ꯁꯥꯕꯗꯨꯗꯣ ꯑꯣꯝꯆꯥꯛ ꯅꯕꯁꯤ ꯌꯥꯝ ꯑꯣꯝꯆꯥꯛꯅꯩꯌꯦ ꯍꯧꯖꯤꯛꯅ ꯍꯨꯃꯥꯡ ꯊꯣꯛꯄꯗ ꯂꯣꯏꯔꯦ
ꯑꯩꯗꯤ ꯋꯥꯔꯤ ꯁꯥꯕꯒ ꯌꯥꯗꯣꯏ ꯖꯥꯠꯂꯥ ꯈꯜꯂꯝꯃꯦ ꯅꯨꯡꯁꯤꯠ ꯁꯤꯠꯃꯟꯕꯒꯤ
ꯑꯣ ꯅꯨꯡꯉꯥꯏꯇꯦꯅꯦ
ꯀꯔꯤ ꯀꯔꯤ ꯇꯧꯔꯒ ꯂꯩꯔꯤꯅꯣ ꯍꯟꯗꯛꯇꯤ
ꯑꯗꯨꯝ
ꯑꯉꯥꯡꯁꯤꯡ ꯑꯗꯨꯝ ꯂꯥꯏꯔꯤꯛ ꯇꯥꯛꯑꯦ ꯑꯗꯨꯒ ꯑꯗꯨꯝ ꯂꯥꯏꯔꯤꯛ ꯄꯥꯌꯦ ꯂꯩꯔꯦꯗ
ꯂꯥꯏꯔꯤꯛꯁꯨ ꯄꯥꯕ ꯂꯥꯏꯔꯤꯛꯁꯨ ꯇꯥꯛꯄ
ꯍꯣꯁꯇꯦꯜ ꯂꯩꯕ꯭ꯔꯣ
ꯂꯩꯇꯦꯗ ꯁꯨꯝ ꯔꯦꯟꯗ ꯂꯩꯌꯦꯗ ꯍꯣꯁꯇꯦꯜꯗ ꯂꯩꯇꯦꯗ ꯔꯦꯟꯗ ꯑꯗꯨꯝ ꯂꯩꯌꯦ ꯁ꯭ꯀꯨꯜ ꯃꯅꯥꯛꯇ ꯂꯩꯕꯅꯤꯅꯀꯣ ꯅꯨꯡꯉꯥꯏꯁꯨ ꯅꯨꯡꯉꯥꯏꯌꯦ ꯑꯗꯣ ꯑꯗꯨꯝ ꯋꯥꯁꯨ ꯋꯥꯏꯌꯦꯗ
ꯎꯝ ꯑꯗꯨꯅꯦ ꯎꯝ ꯑꯉꯥꯡ ꯁꯦꯟꯅꯕꯁꯨ ꯌꯥꯝ ꯋꯥꯕꯅꯦ
ꯑꯁ ꯂꯥꯎꯕꯗꯀꫭ ꯈꯣꯟꯒꯁꯦ ꯂꯣꯏꯅꯃꯛ ꯌꯥꯗ꯭ꯔꯦ
ꯈꫭꯟꯖꯦꯜ ꯀꯟꯅ ꯂꯥꯎꯕꯁꯦ ꯃꯌꯥꯡ ꯌꯥꯝ ꯀꯪꯕꯅꯤꯀꯣ
ꯑꯁ ꯑꯗꯨꯒꯤ ꯀꯩꯅꯣ ꯋꯦꯠꯁꯨ ꯂꯩꯇ꯭ꯔꯕꯅꯦ ꯌꯥꯗ꯭ꯔꯞ ꯅꯦ ꯂꯥꯎꯃꯟꯕꯒꯤꯀꯣ ꯆꯥꯛꯗꯤ ꯀꯌꯥꯃꯨꯛ ꯆꯥꯔꯁꯨ
ꯆꯥꯛꯁꯨ ꯆꯥꯅꯤꯡꯕ ꯐꯥꯎꯔꯣꯏꯅꯦ
ꯑꯗꯨꯝ ꯆꯥꯕꯕꯨꯗꯤ ꯆꯥꯏꯗ ꯆꯥꯕꯗꯤ ꯍꯟ ꯗꯦ ꯃꯌꯥꯡ ꯀꯪꯕꯈꯣꯏꯁꯦ ꯆꯥꯛ ꯆꯥꯒꯜꯂꯦ ꯍꯥꯏꯕꯗꯨ ꯆꯨꯝ
ꯑꯩ ꯁꯨ ꯅꯦꯛꯁ ꯋꯤꯛꯁꯦ ꯑꯪ ꯁ꯭ꯀꯨꯜꯃꯨꯛ ꯀꯥꯕ ꯍꯧꯗꯣꯏꯕ
ꯍꯣ ꯍꯣꯏ ꯑꯈꯣꯏꯁꯨ ꯂꯣꯏꯅ ꯍꯧꯔꯅꯤ ꯍꯟꯗꯛꯇꯤꯀꯣ ꯂꯣꯏꯅꯃꯛ
ꯑ‌ ꯚꯦꯀꯦꯁꯟ ꯂꯣꯏꯕ ꯃꯇꯝ ꯑꯣꯏꯔꯕꯅꯤꯅ ꯅꯣꯏꯅ ꯀꯩꯗꯧ ꯀꯔꯝ ꯀꯥꯟꯗ ꯍꯧ
ꯑꯩꯈꯣꯏꯁꯦ ꯎꯝ ꯃꯊꯪ ꯅꯤꯡꯊꯧꯀꯥꯕꯗ ꯑꯃꯨꯛꯀ ꯍꯧꯔꯅꯤ
ꯑꯣ ꯑꯈꯣꯏꯅ ꯇꯨꯏꯁꯗꯦꯗ ꯍꯧꯔꯅꯤ
ꯑ ꯑꯗꯣ ꯍꯟꯗꯛꯀꯤꯗꯤ ꯁꯨꯇꯤ ꯑꯣꯏ ꯕꯅꯤꯅꯀꯣ ꯑꯗꯨꯝ ꯈꯔ ꯅꯨꯡ ꯉꯥꯏꯌꯦ ꯑꯗꯣ ꯑꯃꯨꯛꯀ ꯁ꯭ꯀꯨꯜ ꯀꯥꯕ ꯍꯧꯈ꯭ꯔꯗꯤ ꯊꯕꯛꯁꯨ ꯆꯤꯜꯂꯛꯈ꯭ꯔꯅꯤ ꯋꯥꯁꯨ ꯋꯥ ꯔꯅꯤ ꯑꯗꯣ ꯑꯁ ꯍꯧꯖꯤꯛꯀꯥꯟꯗꯤꯀꯣ ꯅꯨꯡꯁꯥ ꯁꯥꯕꯅꯤꯅ ꯀꯣ ꯌꯥꯝ ꯋꯥꯏꯑꯦ ꯁ꯭ꯀꯨꯜ ꯆꯠꯄꯒꯨꯝꯕꯁꯨ
ꯎꯝ ꯑꯗꯨꯅꯦ ꯅꯪꯗꯤ ꯁ꯭ꯀꯨꯜ ꯃꯅꯥꯛꯇ ꯂꯩꯔꯗꯤ ꯑꯗꯨꯝ ꯈꯔ ꯐꯗꯧ ꯃꯥꯥꯜꯂꯦ
ꯁ꯭ꯀꯨꯜ ꯃꯅꯥꯛꯇ ꯂꯩꯕꯅꯤꯅꯀꯣ ꯈꯔꯕꯨꯗꯤ ꯅꯨꯡꯉꯥꯏꯌꯦ ꯑꯗꯣ ꯅꯛꯃꯟꯕꯒꯤ ꯑꯃꯨꯛꯀ ꯊꯦꯡ
ꯑꯗꯨꯅꯦ ꯌꯥꯝ ꯅꯛꯂꯁꯨ ꯊꯦꯡꯅ ꯂꯥꯛꯄꯅꯦ ꯑꯗꯨꯅ ꯑꯩꯗꯤ ꯑꯇꯣꯞꯄꯁꯤꯡꯅ ꯌꯥꯝ ꯅꯛꯅ ꯂꯩꯔ ꯒ ꯀꯔꯤꯒꯤ ꯊꯦꯡꯕ꯭ꯔ ꯑꯃꯨꯛ ꯍꯥꯏꯔꯛꯑꯅꯤ
ꯑꯗꯨꯅꯦ ꯁꯥꯔ ꯈꯣꯏꯅꯀꯣ ꯑꯥ ꯅꯛꯃꯟꯕꯒꯤ ꯅꯪꯁꯦ ꯊꯦꯡꯈ꯭ꯔꯦꯀꯣ ꯍꯥꯏꯅꯀꯣ
ꯑꯩꯁꯨ ꯍꯧꯔꯛꯑꯅꯤ ꯑꯩ ꯅꯍꯥꯟꯋꯥꯗꯤ ꯌꯨꯝꯗꯒꯤ ꯆꯠꯄꯗꯣ ꯀꯤꯂꯣꯃꯤꯇꯔ ꯇꯪꯈꯥꯏ ꯑꯃꯒꯨꯝꯕꯅꯦꯕ ꯍꯟꯗꯛꯇꯤ ꯍꯣꯁꯇꯦꯜꯒꯨꯝꯕ ꯂꯩꯒꯦ ꯈꯟꯕ ꯃꯣꯏꯅ ꯍꯣꯁꯇꯦꯜꯗ ꯌꯦꯡꯁꯤꯟꯕꯤꯕꯗꯣ ꯋꯥꯔꯗꯦꯟꯗꯣ ꯂꯩꯇꯕ ꯑꯗꯨꯒꯤ ꯃꯣꯏꯅ ꯂꯩꯁꯦ ꯀꯧꯕ ꯑꯗꯨꯗꯣ ꯑꯩꯅ ꯍꯟꯗꯛꯇꯤ ꯑꯗꯨꯝ ꯅꯛ ꯑꯅꯤꯗꯥ ꯁ꯭ꯨꯀꯜ ꯒꯁꯨ ꯅꯪ ꯀ꯭ꯂꯥꯁ ꯀꯌꯥ ꯐꯥꯎ ꯂꯧꯕ꯭ꯔꯥ
ꯌꯥꯝꯗꯦꯗ ꯁꯤꯛꯁ ꯐꯥꯎ ꯈꯛꯇꯅꯦ ꯍꯧꯖꯤꯛꯅ ꯑꯗꯨꯝ ꯑꯍꯥꯟꯕ ꯑꯣꯏꯕꯅꯤꯅꯀꯣ ꯁ꯭ꯀꯨꯜ ꯅꯛꯃꯟ ꯕꯒꯤ ꯇꯧꯕꯅꯤ ꯅꯠꯇ꯭ꯔꯗꯤ ꯑꯗꯨꯝ ꯆꯠꯊꯣꯛ ꯆꯠꯁꯤꯟ ꯇꯧꯕꯗꯣ ꯋꯥꯏꯌꯦꯗꯅ ꯑꯗꯨ ꯅꯛꯃꯟꯕꯒꯤ ꯑꯗꯨꯝ ꯇꯧꯕ ꯋꯥꯅꯤꯅ
ꯐ꯭ꯔꯤꯗ ꯂꯩꯗꯣꯏ ꯁꯔꯨꯛ
ꯍꯣꯏ ꯑꯗꯨꯅꯤ ꯑꯗꯣ ꯂꯥꯞꯅ ꯆꯠꯂꯗꯤ ꯂꯥꯞꯅ ꯆꯠꯇꯂꯗꯤꯀꯣ ꯑꯃꯨꯛꯀ ꯑꯩꯈꯣꯏꯒꯤ ꯑꯦꯛꯁꯄꯦꯟꯗꯤꯆꯔ ꯄꯦꯌꯔꯒꯨꯝꯕ ꯆꯠꯄꯗꯣ ꯑꯗꯨꯒꯤ ꯑꯃꯨꯛꯀ ꯌꯥꯗꯦꯕ ꯑꯗꯨ ꯅꯛꯔꯗꯤ ꯑꯗꯨꯝ ꯈꯣꯡꯅ ꯆꯠꯄ ꯌꯥꯕꯗꯤ ꯀꯣ ꯑꯗꯨꯝ ꯌꯥꯏꯕ ꯂꯥꯞꯄꯗꯤ ꯂꯥꯏꯛ ꯅꯨꯡꯁꯤꯠꯀꯨꯝꯕ ꯁꯤꯠꯄ ꯅꯣꯡꯒꯨꯝꯕ ꯆꯨꯕ ꯀꯣ ꯑꯗꯨꯒꯨꯝꯕꯗꯣ ꯋꯥꯕꯅꯦ
ꯗ꯭ꯔꯦꯁꯤꯡ ꯐꯥꯎ ꯐꯖꯅ ꯁꯦꯠꯅꯤꯡꯗꯕ
ꯑꯗꯨꯅꯦ ꯁ꯭ꯀꯨꯜ ꯌꯥꯎꯔꯗꯤ ꯑꯥ ꯀꯩꯅꯣ ꯐꯨꯗ ꯑꯣꯜ ꯐꯨꯠ ꯐꯨꯠꯋꯦꯔꯒꯨꯝꯕ ꯀꯁꯦ ꯂꯣꯏꯅ ꯃꯣꯠꯈ꯭ꯔꯅꯤ ꯈꯨꯎꯞꯀꯁꯦ ꯑꯗꯩ ꯐꯦꯅꯥꯜꯒꯨꯝꯕ ꯍꯥꯞ ꯐꯖꯕ ꯍꯥꯞꯅꯤꯡꯉꯁꯨ ꯍꯥꯞꯄ
ꯗꯣ ꯌꯨꯝꯗ ꯐꯖ ꯌꯨꯝꯗ ꯌꯥꯝ ꯐꯖꯔꯦ ꯑꯗꯣ ꯊꯣꯛꯑꯁꯨ ꯁ꯭ꯀꯨꯜ ꯌꯧꯔꯛꯑꯗꯤ ꯌꯥꯗꯕꯅꯦ
ꯑꯗꯨ ꯏꯃꯣꯠ ꯃꯣꯠꯂꯒ ꯌꯧꯔꯛꯀꯅꯤꯕ
ꯑꯗꯨꯗꯩꯗꯤ ꯁꯥꯇ꯭ꯔꯥꯁꯤꯡꯅ ꯑꯩꯈꯣꯏꯅ ꯀ꯭ꯂꯥꯁ ꯂꯧꯕ ꯃꯇꯝꯗ ꯃꯣꯏꯗꯤ ꯌꯦꯡꯉꯣꯏꯕ ꯑꯩꯈꯣꯏꯒꯤ ꯗ꯭ꯔꯦꯁꯁꯤꯡꯗꯅꯦꯕ ꯃꯣꯏꯅ ꯌꯦꯡꯉꯤꯁꯦ
ꯑꯍꯣꯏ ꯑꯩꯈꯣꯏ ꯀꯤ ꯑꯣꯖꯥ ꯑꯃꯅꯁꯨ ꯍꯥꯏꯕꯅꯦ ꯃꯥꯅ ꯑꯁ ꯎꯝ ꯁꯥꯇ꯭ꯔꯥꯈꯣꯏꯁꯦ ꯑꯥ ꯈꯣꯡꯗ ꯑꯥ ꯀꯣꯛꯇꯒꯤ ꯈꯣꯡꯐꯥꯎꯁꯦ ꯐꯖꯟꯅ ꯌꯦꯡꯕꯅꯦ ꯍꯥꯏꯌꯦ
ꯑꯈꯣꯏꯒꯤ ꯏꯌꯥꯔꯤꯡ ꯂꯤꯞ ꯏꯁꯇꯤꯛ ꯀꯂꯔ ꯐꯥꯎ ꯌꯦꯡ
ꯍꯣꯏ ꯃꯣꯏꯁꯨ ꯌꯥꯝ ꯈꯪꯉꯦꯕ ꯅꯪꯒꯤ ꯏꯌꯥꯔꯔꯤꯡꯁꯦ ꯌꯥꯝ ꯆꯦꯟꯖ ꯇꯧꯋꯦ ꯌꯥꯝ ꯍꯣꯡꯉꯦ ꯑꯅꯧ ꯑꯅꯧꯕ ꯍꯥꯞꯄꯦ ꯅꯪꯒꯤ ꯔꯤꯡꯁꯦ ꯍꯣꯏ ꯅꯪꯒꯤ ꯔꯤꯡꯁꯦ ꯑꯅꯧꯕ ꯍꯥꯞꯄꯦ ꯐꯖꯩꯌꯦ ꯅꯪꯒꯤ ꯈꯣꯡꯎꯞꯁꯦ ꯋꯥꯡ ꯉꯦ ꯍꯤꯜꯁꯦ ꯋꯥꯡꯉꯦ ꯇꯦꯟꯂꯦ ꯑꯁ ꯂꯣꯏꯅꯃꯛ ꯑꯗꯨꯝ ꯑꯣꯞꯖꯥꯔꯞ ꯇꯧꯔꯒ ꯍꯥꯏꯕꯅꯦ
ꯌꯥꯝ ꯌꯦꯡꯁꯤꯟꯕꯅꯤ
ꯎꯝ ꯑꯗꯨꯕꯨ ꯑꯩꯗꯤ ꯑꯗꯨꯒꯨꯝꯕꯗꯣ ꯃꯣꯏꯅ ꯉꯥꯡꯉꯨꯔꯁꯨ ꯊꯣꯏꯕꯤꯗꯕꯗꯣ ꯅꯣꯡꯃꯁ ꯁꯨ ꯑꯗꯨꯝ ꯎꯝ ꯍꯤꯜꯁꯀꯨꯝꯕ ꯍꯥꯞꯔꯗꯤ ꯅꯪ ꯃꯤꯁ ꯅꯪꯉꯣꯟꯗꯒꯤ ꯑꯩꯈꯣꯏꯅ ꯋꯥꯡꯉꯦ ꯈꯣꯠꯂꯦ ꯍꯥꯏꯕꯗ
ꯑꯩꯒꯤ ꯈꯣꯡꯎꯞꯁꯦ ꯁꯤꯌꯔ ꯇꯧꯕꯤꯌꯣꯔꯥ ꯑꯗꯨꯝ ꯍꯥꯏꯕꯅꯦ ꯑꯗꯣ ꯃꯣꯏ ꯑꯉꯥꯡꯁꯤꯡꯕ ꯑꯣꯏꯕꯅꯤꯅꯀꯣ ꯇꯦꯟ ꯇꯦꯟ ꯕꯅꯦꯕ ꯃꯣꯏ ꯑꯗꯨ ꯑꯣꯏꯔꯁꯦ ꯃꯣꯏꯅ ꯑꯗꯨꯝ ꯉꯥꯡꯅꯤꯡꯕꯒꯤ ꯆꯥꯡꯗꯣ
ꯎꯝ ꯑꯗꯨꯅꯤ ꯏꯔꯥꯡ ꯌꯥꯝ ꯄꯥꯝꯕ ꯑꯉꯥꯡꯁꯨ ꯌꯥꯎꯕꯅꯦ
ꯍꯣꯏ ꯑꯁ ꯑꯥ ꯐꯣꯟ ꯅꯝꯕꯔꯒꯨꯝꯕ ꯀꯔꯤ ꯔꯤꯔꯥ ꯑꯈꯣꯏꯒꯤ ꯕꯦꯠꯁ ꯒꯨꯝꯕ ꯍꯣꯏ
ꯌꯥꯝ ꯇꯧꯕꯅꯤ
ꯑꯁ ꯍꯧꯖꯤꯛ ꯍꯧꯖꯤꯛꯀꯥꯟꯒꯤ ꯑꯉꯥꯡꯁꯤꯡꯁꯦꯀꯣ ꯍꯩꯁꯨ ꯍꯩꯈ꯭ꯔꯕꯅꯦ
ꯎꯝ ꯌꯥꯝ ꯁꯤꯡꯉꯦ ꯏꯀꯥꯏꯕꯁꯨ ꯈꯪꯗꯦ ꯃꯣꯏꯗꯤ ꯑꯈꯣꯏ ꯃꯇꯝꯗꯗꯤ ꯁꯨꯃꯥꯏꯅ ꯇꯧꯔꯛꯇꯕꯅꯤ
ꯍꯣꯏ ꯑꯗꯣ ꯃꯣꯏꯒꯤ ꯑꯐꯕ ꯑꯃꯅ ꯃꯣꯏꯅ ꯉꯥꯡꯅꯤꯡ ꯃꯣꯏ ꯑꯩꯒꯤ ꯄꯨꯛꯅꯤꯡꯗ ꯂꯩꯕꯗꯣ ꯀꯤꯗꯕꯤ ꯑꯦꯛꯁꯄ꯭ꯔꯦꯁ ꯇꯧꯕ ꯉꯝꯕꯗꯣ ꯑꯃꯔꯣꯝꯗꯗꯤ ꯐꯩꯌꯦꯕ ꯍꯣꯏ ꯎꯝ ꯂꯣꯏꯅꯃꯛꯁꯦ ꯐꯥꯕ ꯐꯠ ꯐꯠꯇꯕ ꯂꯩꯌꯦ ꯑꯗꯨ ꯑꯣꯏꯔꯁꯨꯀꯣ ꯃꯣꯏꯒꯤ ꯑꯐꯕ ꯔꯣꯝꯁꯨ ꯂꯩꯌꯦꯕ ꯑꯈꯣꯏ ꯃꯇꯝꯗꯗꯤ ꯍꯥꯏꯅꯤꯡꯕ ꯀꯩꯁꯨ ꯍꯪꯅꯤꯡꯕꯒꯁꯨ ꯀꯤꯃꯟꯕꯒꯤ ꯏꯀꯥꯏꯃꯟꯕꯒꯤ ꯍꯥꯏꯕ ꯍꯪꯕ ꯉꯝꯗꯕꯗꯣ
ꯁꯇ꯭ꯔꯥ ꯈꯛꯇ ꯅꯠꯇꯦ ꯄꯦꯔꯦꯟꯁꯤꯡꯁꯨ ꯑꯩ ꯌꯥꯝ ꯍꯦꯟꯖꯤꯟꯕ ꯄꯦꯔꯦꯟꯁ ꯌꯥꯎꯕꯅꯦ ꯑꯩ ꯑꯩꯉꯣꯟꯗ ꯃꯔꯤ ꯃꯉꯥ ꯊꯦꯡꯅꯈ꯭ꯔꯦ ꯑꯗꯨꯒꯨꯝꯕ ꯄꯦꯔꯦꯟꯁꯇꯣ ꯑꯩ
ꯑꯁ ꯄꯦꯔꯦꯟ ꯁꯤꯡꯁꯨ ꯁꯠ ꯑꯁ ꯌꯥꯕꯅꯦ
ꯔꯤꯕꯟ ꯃꯥꯡꯕ ꯐꯥꯎ ꯑꯩꯉꯣꯟꯗ ꯐꯣꯟ ꯇꯧꯔꯛꯄꯅꯦ
ꯑꯗꯨꯗꯤ ꯅꯪ ꯔꯤꯕꯟ ꯑꯣꯏꯅ ꯌꯣꯟꯈ꯭ꯔꯣ ꯗꯨꯀꯥꯟ
ꯌꯣꯜꯂꯁꯤꯔ ꯈꯪꯗꯦ ꯑꯗꯨꯒꯤ ꯔꯤꯕꯟꯗꯨꯁꯨ ꯃꯣꯏꯅ ꯉꯁꯤ ꯍꯦꯛ ꯂꯩꯔꯒ ꯉꯁꯤ ꯍꯦꯛ ꯃꯥꯡꯕ ꯃꯥꯜꯂꯦꯕ ꯑꯗꯨꯒꯤ ꯑꯩꯉꯣꯟꯗ ꯐꯣꯟ ꯇꯧꯔꯛꯄ ꯃꯤꯁ ꯏꯆꯥꯅꯨꯄꯤ ꯔꯤꯚꯟ ꯑꯁꯤ ꯄꯨꯔꯛꯇꯦ ꯁ꯭ꯀꯨꯜ ꯀ꯭ꯂꯥꯁ ꯁ꯭ꯀꯨꯗ ꯇꯕ꯭ꯔꯥ ꯍꯥꯏꯅ ꯑꯩꯉꯣꯟꯗ ꯍꯪꯉꯛꯑꯦ ꯇꯥꯍꯧꯗꯦ ꯀ꯭ꯂꯥꯁꯔꯨꯝꯗꯗꯤ ꯀꯩꯁꯨ ꯂꯩꯇꯦ ꯑꯩ ꯂꯣꯏ ꯆꯦꯛ ꯇꯧꯈ꯭ꯔꯕꯅꯦ ꯍꯥꯏꯔꯀꯅꯤ ꯑꯣ ꯂꯝꯕꯤꯗ ꯇꯥꯕ ꯃꯥꯜꯂꯦ ꯍꯥꯏꯔꯒ ꯑꯗꯨꯝ ꯇꯣꯛꯈꯤꯕ ꯎꯝ
ꯑꯍꯣꯏ ꯑꯉꯥꯡꯁꯤꯡ ꯁꯦꯟꯅꯕꯁꯤꯗꯤ ꯀꯦꯁꯁꯨ ꯌꯥꯝꯈ꯭ꯔꯕꯅꯦ ꯈꯤꯇꯪ ꯈꯤꯇꯪꯗꯒꯤꯀꯣ
ꯎꯝ ꯍꯧꯖꯤꯛꯀꯥꯟꯗꯤ ꯆꯍꯤ ꯎꯝ ꯑꯍꯨꯝ ꯐꯥꯎ ꯁꯨꯗ꯭ꯔꯗꯤ ꯁ꯭ꯀꯨꯜ ꯀꯥꯕ ꯌꯥꯗ꯭ꯔꯦꯗꯅ ꯑꯗꯨꯒꯤ ꯃꯣꯏꯅ ꯆꯍꯤ ꯑꯍꯨꯝ ꯐꯥꯎ ꯁꯨꯗꯕꯗꯣ ꯃꯣꯏꯅ ꯁ꯭ꯀꯨꯜ ꯊꯥꯖꯤꯜꯂꯦ ꯊꯥꯖꯤꯜꯂꯒ ꯍꯣꯝꯋꯥꯛꯀꯨꯝꯕ ꯑꯃ ꯄꯤꯔꯒꯅ ꯊꯥ ꯑꯅꯤ ꯑꯍꯨꯝꯝꯨꯛ ꯇꯧꯔꯛꯇꯕ ꯑꯉꯥꯡꯁꯨ ꯌꯥꯎꯋꯦ ꯑꯩ ꯑꯁ ꯁꯤꯗꯤ ꯕꯦꯔꯥ ꯌꯥꯝ ꯀꯥꯕꯅꯦ
ꯑꯗꯨꯗꯤ ꯑꯣꯖꯥꯗꯤ ꯌꯥꯝ ꯋꯥꯒꯅꯤ
ꯎꯝ ꯑꯩ ꯁꯥꯎꯗꯤ ꯁꯥꯎꯅꯤꯡꯉꯕꯅꯤ ꯑꯗꯨꯕꯨ ꯃꯆꯥꯗꯣ ꯃꯔꯣꯟꯁꯨ ꯊꯣꯛꯇꯕ ꯃꯔꯣꯟ ꯊꯣꯛꯇꯕꯁꯤꯡꯗꯨꯗꯤ ꯑꯥ ꯀꯩ ꯍꯥꯏꯅꯤ ꯌꯨꯝꯗ ꯑꯗꯨꯝ ꯀꯩꯅꯣ ꯇꯧꯔꯒ ꯂꯩꯕꯁꯨ ꯌꯥ ꯑꯗꯨꯒ ꯃꯣꯏꯅ ꯁ꯭ꯀꯨꯜ ꯀꯥꯍꯟꯒꯦ ꯍꯥꯏꯔꯒꯅ ꯗꯦ ꯀꯦꯌꯔꯗ ꯑꯗꯨꯝ ꯊꯝꯕ ꯌꯥꯔꯦꯗꯅ
ꯎꯝ
ꯐꯠꯇꯕꯗ ꯍꯦꯛ ꯅꯔꯖꯔꯤꯗ ꯍꯦꯛ ꯊꯥꯖꯤꯟꯕ ꯋꯥꯅꯤꯗ ꯑꯁ
ꯑꯣ
ꯃꯦꯁꯦ ꯅꯝꯕꯔ ꯋꯥꯟ ꯇꯧꯅꯤꯡꯉꯦ ꯍꯥꯏꯕ ꯐꯥꯎ ꯍꯩꯇꯦ ꯑꯗꯨꯗꯗꯤ ꯋꯥꯟ ꯇꯧꯅꯤꯡꯉꯗꯤ ꯑꯗꯨꯝ ꯆꯣꯡꯁꯤꯟ ꯆꯣꯡꯁꯤꯜꯂꯒ ꯏꯅꯥꯛꯇ ꯂꯥꯛꯀꯅꯤ ꯑꯗꯨꯗꯩꯗꯤ ꯑꯩꯁꯨ ꯑꯗꯨꯝ ꯃꯣꯏꯒꯤ ꯑꯦꯛꯁꯟꯗꯣ ꯈꯪꯉꯕ ꯑꯗꯨꯒꯤ ꯑꯗꯨꯝ ꯊꯥꯗꯣꯔꯛꯏꯅꯤ
ꯑꯁ ꯃꯣꯏꯗꯤ ꯑꯗꯨ ꯑꯣꯏꯔꯗꯤ ꯑꯅꯧꯕ ꯑꯣꯖꯥꯒ ꯂꯥꯛꯂꯗꯤ ꯋꯥꯒꯅꯤ ꯀꯣ ꯍꯥꯏꯗꯤ ꯅꯪꯗꯤ ꯑꯗꯨꯝ ꯂꯣꯏꯅꯈ꯭ꯔꯕꯅꯤꯅ ꯃꯣꯏꯒꯤ ꯂꯦꯡꯒꯨꯏꯁꯇꯣ ꯑꯦꯛꯁꯟꯗꯣ ꯑꯟꯗꯔꯁ ꯇꯦꯟ ꯇꯧꯈ꯭ꯔꯤꯗꯅ ꯑꯗꯣ ꯍꯧꯖꯤꯛꯇꯤ ꯑꯅꯧꯕꯀꯥ ꯂꯥꯛꯔꯗꯤ ꯃꯣꯏ ꯌꯥꯝ ꯋꯥꯒꯅꯤ
ꯑꯉꯥꯡꯁꯤꯡꯁꯦ ꯃꯤꯁ ꯋꯥꯟ ꯇꯧꯒꯦ ꯍꯥꯏꯕ ꯀꯥꯟꯗ ꯑꯃꯈꯛꯇꯪ ꯂꯦꯞꯈꯠꯂꯣꯏꯕ ꯄꯨꯂꯞ ꯃꯤꯁ ꯑꯩꯁꯨ ꯑꯩꯁꯨ ꯑꯗꯨꯃꯥꯏꯅ ꯄꯨꯜꯂꯞ ꯂꯦꯞꯈꯠꯇꯣꯏꯅꯦꯕ ꯃꯣꯏꯗꯤ ꯎꯝ
ꯑꯃꯅ ꯏꯁꯤꯡ ꯊꯛꯀꯦ ꯍꯥꯏꯔꯗꯤ ꯂꯣꯏꯅ
ꯄꯨꯜꯂꯞ ꯊꯛꯇ꯭ꯔꯗꯤ ꯌꯥꯗꯕꯅꯤ ꯑꯃ ꯃꯄꯥꯟ ꯊꯣꯛꯑꯕ ꯂꯣꯏꯅ ꯊꯣꯛꯀꯅꯤ
ꯍꯣꯏ ꯑꯉꯥꯡꯁꯤꯡꯁꯤꯗꯤꯀꯣ ꯑꯉꯥꯡꯁꯤꯡ ꯁꯦꯟꯅꯕꯁꯤꯗꯤꯀꯣ ꯑꯗꯨꯃꯥꯏꯅ ꯑꯉꯥꯡ ꯁꯤꯡꯕꯨ ꯅꯨꯡꯁꯤꯔꯒ ꯇꯧꯕ ꯃꯤꯅ ꯉꯝꯕ ꯈꯛꯇꯅꯤ ꯅꯠꯇꯕꯗꯤ ꯑꯗꯨꯝ ꯉꯝꯔꯣꯏ
ꯑꯩꯁꯨ ꯈꯔꯗꯤ ꯏꯁꯥꯎ ꯀꯟꯕ ꯑꯦ ꯌꯥꯗꯕꯅꯦ ꯃꯣꯏꯗꯤ ꯑꯩꯒꯤ ꯏꯁꯧꯗꯨ ꯂꯣꯏ ꯈꯪꯉꯕ ꯕꯅꯤꯅ ꯀꯤꯕꯤꯗ꯭ꯔꯦ ꯑꯩꯉꯣꯟꯗ ꯑꯇꯣꯞꯄ ꯑꯣꯖꯥꯗꯗꯤ ꯑꯗꯨꯝ ꯀꯤꯌꯦ ꯑꯩꯍꯥ
ꯑꯗꯣ ꯎ ꯑꯣꯖꯥꯁꯦ ꯑꯗꯨꯝ ꯁꯥꯎꯔꯒ ꯀ ꯉꯥꯡꯔꯁꯨ ꯀꯣ ꯃꯣꯏꯕꯨ ꯅꯨꯡꯁꯤꯕ ꯑꯣꯖꯥꯕꯨꯗꯤꯀꯣ ꯃꯣꯏ ꯑꯗꯨꯝ ꯀꯤꯒꯟꯗꯕꯅꯦꯗ ꯃꯣꯏꯕꯨ ꯅꯨꯡꯁꯤ ꯄꯤꯌꯦ ꯍꯥꯏꯕꯗꯣ ꯈꯪꯈ꯭ꯔꯗꯤꯀꯣ ꯃꯣꯏꯁꯤꯅ ꯑꯃꯨꯛꯀ ꯀꯩꯅꯣꯝꯃ ꯇꯧꯔꯛꯄꯗꯣ ꯍꯦꯟꯖꯤꯜꯂꯛꯄꯗꯣ ꯗꯣ
ꯏꯕ ꯍꯩꯕ ꯐꯥꯎ ꯏꯕ ꯍꯩꯗꯕ ꯃꯤꯉꯣꯟꯗ ꯑꯩꯅ ꯄꯦꯟꯁꯤꯜ ꯄꯥꯏꯔꯒ ꯏꯕ ꯎꯔꯗꯤ ꯃꯤꯁ ꯑꯩ ꯏꯕ ꯍꯥꯏꯇꯦ ꯂꯥꯛꯇꯣꯏꯅꯦ ꯃꯣꯏꯗꯤ
ꯑꯦꯢꯁ